ꯍꯜꯂꯣ
ꯆꯥꯛ ꯆꯥꯔꯕꯣ
ꯎꯝ ꯆꯥꯔꯦ
ꯀꯩ ꯀꯩ ꯀꯩ ꯃꯊꯦꯜ ꯆꯥꯒꯦ
ꯈꯣꯡꯗ꯭ꯔꯣꯝ ꯆꯥꯏ
ꯈꯣꯡꯗ꯭ꯨꯔꯝ
ꯑꯥ
ꯅꯪ ꯅꯪ ꯗ꯭ꯔꯥꯏꯕꯔꯣ
ꯑꯥꯎ
ꯃꯩꯇꯩꯒꯤ ꯗ꯭ꯔꯦꯁ ꯁꯦꯠꯂꯒ ꯂꯩꯕꯅꯦ ꯃꯩꯇꯩꯔ ꯈꯜꯂꯒ ꯆꯣꯠꯊꯦ ꯍꯥꯏꯅ ꯑꯃꯨꯛ ꯊꯣꯛꯂꯛꯄ
ꯑꯥ
ꯀꯩ ꯀꯩ ꯇꯧꯔꯒ ꯂꯩꯒꯦ ꯍꯧꯖꯤꯛꯀꯥ
ꯍꯧꯖꯤꯛꯀꯥꯟ ꯀꯩꯁꯨꯝ ꯇꯧꯗꯦꯗ ꯑꯉꯥꯡꯁꯤꯡ ꯃꯅꯥꯛꯇ ꯂꯩꯌꯦꯗ ꯐꯥꯎꯕꯅ
ꯑꯣ ꯑꯥ ꯑꯉꯥꯡ ꯑꯉꯥꯡ ꯀꯌꯥ ꯂꯩꯔꯤꯒꯦ
ꯑꯉꯥꯡ ꯀꯩꯅꯣ ꯂꯩꯌꯦ ꯋꯥꯟ ꯇ꯭ꯋꯦꯟꯇꯤ ꯐꯥꯏꯚ ꯂꯩꯌꯦ ꯑꯉꯥꯡ
ꯅꯪ ꯋꯥꯔꯗꯦꯟ ꯑꯣꯏꯅ ꯂꯩꯕ꯭ꯔꯥ
ꯃꯥ ꯋꯥꯔꯗꯦꯟꯒ ꯑꯣꯖꯥ ꯑꯣꯏꯌꯦ ꯄꯨꯂꯞ
ꯑꯁ ꯋꯥꯔꯝꯅꯤ ꯑꯗꯨꯗꯤ ꯊꯕꯛꯇꯤ ꯂꯩꯕꯒꯤ ꯍꯠ ꯗꯤ ꯍꯔꯥꯎꯔꯝꯅꯤ ꯗꯨ ꯋꯥꯗꯤ ꯋꯥꯔꯝꯅꯤ ꯋꯥꯟ ꯇ꯭ꯋꯦꯟꯇꯤꯗꯤ ꯌꯥꯝꯃꯜꯂꯦ
ꯎꯝ ꯅꯨꯄꯥꯒ ꯅꯨꯄꯤꯒꯅ
ꯑꯣ ꯁ꯭ꯀꯨꯜ ꯑꯃꯒꯤ ꯑꯣꯏꯕ꯭ꯔꯥ
ꯑꯩꯈꯣꯏꯗꯨ ꯁ꯭ꯀꯨꯜꯃꯛꯇꯤ ꯍꯥ ꯍꯥꯏꯕ ꯌꯥꯗꯦꯗ ꯀꯣꯆꯤꯡ ꯁꯦꯟꯇꯔꯅꯦꯕ
ꯑꯣ
ꯅꯣꯚꯗ꯭ꯌꯥꯒ ꯁꯥꯏꯅꯤꯡꯀꯀꯣ
ꯎꯝ
ꯀꯣꯆꯤꯡ ꯁꯦꯟꯇꯔ ꯑꯣꯏꯕ ꯑꯗꯨꯒ ꯅꯨꯄꯤꯒꯤꯅ ꯑꯩꯈꯣꯏ ꯑꯅꯤ ꯂꯩꯌꯦ ꯑꯗꯨꯒ ꯅꯨꯄꯥꯒꯤꯅ ꯑꯣꯖꯥ ꯑꯅꯤ ꯂꯩꯌꯦ
ꯑꯣ ꯀꯥꯏꯗ ꯑꯣꯏꯕ꯭ꯔꯥ ꯀꯩꯁꯥꯝꯄꯥꯠꯇ ꯑꯣꯏꯕ꯭ꯔꯣ
ꯑꯍꯥ ꯊꯧꯕꯥꯜꯗ ꯑꯣꯏꯌꯦ
ꯑꯣ ꯗꯨ ꯊꯕꯛ ꯂꯩꯕꯗꯤ ꯈꯔꯗꯤ ꯅꯨꯡꯉꯥꯏꯔꯝꯅꯤꯀꯣ
ꯊꯕꯛ ꯂꯩꯇꯦ
ꯑꯣꯖ ꯑꯣꯖꯁꯨ ꯑꯣꯏꯌꯦ ꯍꯥꯏꯕ ꯅꯠꯇ꯭ꯔꯣ
ꯑꯣꯖꯥ ꯑꯣꯏꯌꯦ ꯍꯥꯏꯕꯁꯨ ꯈꯣꯏꯗꯤ ꯃꯣꯔꯅꯤꯡ ꯃꯣꯔꯅꯤꯡ ꯆꯪꯕꯩ ꯋꯥꯅꯦ ꯑꯗꯨ ꯏꯚꯤꯅꯤꯡꯗ ꯆꯨꯝꯅ ꯑꯁꯨꯝ ꯑꯦꯛꯆꯦꯟꯁ ꯇꯧꯅꯕꯒꯤ ꯋꯥꯅꯦꯕꯀꯣ ꯀꯥꯏꯗꯒꯤ ꯅꯨꯡꯊꯤꯟꯗꯤ ꯇꯨꯝꯕ ꯆꯥꯕꯅꯦ ꯍꯥꯏꯕꯗꯤ ꯑꯩꯈꯣꯏꯒꯤ ꯏꯚꯤꯅꯤꯡ ꯗ꯭ꯌꯨꯇꯤ ꯁꯨꯝ ꯃꯍꯧꯁꯥ ꯕꯣꯔꯗꯤꯡ ꯑꯇꯣꯞꯄꯗꯤ ꯇꯧꯗꯕ ꯌꯥꯗꯦ ꯍꯥꯏꯔ ꯑꯗꯨꯝ ꯂꯩꯇꯔꯥ ꯑꯗꯨ ꯅꯠꯇꯦ ꯍꯥꯏꯕ ꯑꯁꯤꯗ ꯑꯉꯥꯡꯁꯤꯡꯗꯤ ꯗꯨꯝ ꯃꯁꯥꯒꯤ ꯃꯊꯧ ꯗꯨꯝ ꯈꯪꯉꯦꯕ ꯃꯣꯔꯅꯤꯡꯗ ꯃꯣꯏ ꯍꯧꯒꯠꯂꯅꯤ ꯗ꯭ꯌꯨꯇꯤ ꯇꯧꯔꯅꯤ ꯕꯤꯐꯣꯔ ꯑꯦꯁꯦꯝꯕꯜ ꯇꯧꯗ꯭ꯔꯤꯉꯩꯗ ꯑꯗꯨꯗꯤ ꯑꯗꯨꯝ ꯃꯁꯥ ꯃꯁꯥꯅ ꯀ꯭ꯂꯥꯁ ꯆꯪꯒꯅꯤ ꯍꯥꯏꯕꯗꯨ ꯃꯁꯥ ꯃꯁꯥ ꯑꯗꯨꯝ ꯈꯪꯕꯅꯤꯅ ꯑꯩꯈꯣꯏꯅ ꯑꯩꯈꯣꯏ ꯌꯥꯎꯔꯒ ꯇꯧꯕ ꯍꯥꯏꯕꯗꯨ ꯂꯩꯇ꯭ꯔꯦ ꯍꯥꯏꯕ ꯑꯩꯈꯣꯏꯅ ꯇꯨꯝꯕ ꯆꯥꯕ ꯇꯧꯔꯒ ꯂꯩꯔꯦ ꯍꯥꯏꯕ
ꯑꯗꯨꯗꯤ ꯅꯨꯡꯉꯥꯏꯅꯤ
ꯑꯥ ꯅꯨꯡꯉꯥꯏꯌꯦ ꯑꯁꯤ ꯅꯨꯡꯉꯥꯏꯌꯦ ꯉꯁꯥꯏ ꯃꯣꯏ ꯁ꯭ꯀꯨꯜ ꯆꯠꯄ ꯅꯠꯇꯕꯅꯤꯅꯀꯣ
ꯎꯝ ꯑꯉꯥꯡꯗꯣ ꯀ꯭ꯂꯥꯁ ꯀꯌꯥ ꯀꯌꯥꯗ ꯂꯩꯒꯦ
ꯎꯝ ꯇꯨꯗꯒꯤ ꯅꯥꯏꯟ ꯐꯥꯎꯕ ꯂꯩꯌꯦ
ꯎꯝ ꯑꯗꯨꯗꯤ ꯚꯥꯞ ꯇꯥꯕ ꯒ꯭ꯌꯥꯟ ꯇꯥꯕ ꯑꯉꯥꯡ ꯈꯛꯇꯪ ꯑꯣꯏꯕꯒꯤꯅꯦ
ꯑꯧ ꯒ꯭ꯌꯥꯟ ꯇꯥꯕ ꯑꯥ ꯒ꯭ꯌꯥꯟ ꯇꯥꯕ ꯑꯉꯥꯡꯁꯤꯡ ꯉꯥꯛꯇ ꯑꯣꯏꯕꯒꯤ ꯅꯨꯡꯉꯥꯏꯈ꯭ꯔꯖꯥꯠꯅꯦ
ꯊꯕꯛ ꯊꯕꯛ ꯊꯕꯛꯇꯤ ꯂꯩꯌꯦ ꯍꯥꯏꯔꯒ ꯊꯕꯛ ꯌꯥꯝ ꯇꯧꯗ꯭ꯔꯦꯒ ꯄꯩꯁꯥꯗꯤ ꯑꯗꯨꯝ ꯂꯥꯛꯄ ꯑꯩꯁꯦ ꯄꯥꯝꯃꯦꯁꯤ
ꯅꯣꯏ ꯑꯩ ꯅꯩ ꯈꯪꯉꯤꯗꯨꯅꯦ ꯑꯁ ꯀ꯭ꯂꯥꯁ ꯇꯨꯗꯒꯤ ꯀ꯭ꯂꯥꯁ ꯇꯨ ꯊ꯭ꯔꯤ ꯐꯣꯔ ꯐꯥꯏꯚ ꯁꯤꯛꯁ ꯁꯤꯛꯁ ꯁꯚꯦꯟ ꯑꯦꯠ ꯅꯥꯏꯟ ꯍꯥꯏꯕꯁꯦ ꯑꯩꯈꯣꯏꯁꯨ ꯑꯦꯛꯁꯄꯤꯔꯤꯌꯦꯟꯁ ꯂꯩꯇꯕ ꯅꯠꯇꯦ ꯑꯦꯛꯁꯄꯤꯔꯤꯌꯦꯟꯁ ꯑꯗꯨꯝ ꯈꯪꯉꯛꯏꯗꯨꯅꯦ
ꯚꯥꯞ ꯑꯇ ꯚꯥꯞ ꯐꯖꯅ ꯇꯥꯕꯒꯤ ꯑꯗꯨꯝ ꯂꯩꯃꯤꯟꯅꯕꯁꯨ ꯅꯨꯡꯉꯥꯏꯔꯝꯅꯤ ꯅꯪꯁꯨ ꯃꯣꯏꯁꯨ
ꯑꯗꯨꯕꯨ ꯑꯃꯗꯤ ꯂꯩꯌꯦꯗꯅ ꯃꯣꯏꯁꯨ
ꯎꯝ
ꯏꯟꯈꯠꯂꯛꯄꯅꯤꯅ ꯑꯩꯈꯣꯏꯁꯨ ꯑꯗꯨꯒꯨꯝꯕꯗꯣ ꯀꯥꯜꯂꯛꯇꯕꯅꯤꯅ ꯈꯪꯉꯦꯕ ꯑꯗꯨꯒꯨꯝꯕ ꯃꯇꯥꯡꯗꯨꯅꯦꯕ ꯀꯣꯏꯆꯠ ꯀꯣꯏꯂꯥꯎ ꯂꯥꯎꯅꯔꯤꯗꯣ
ꯆꯨꯝꯃꯦ ꯆꯨꯝꯃꯦ ꯑꯗꯣ ꯅꯪ ꯅꯪꯗꯤ ꯑ ꯀ꯭ꯌꯥ ꯐꯥꯎꯗꯤ ꯀꯥꯔꯒ ꯇꯧꯕ꯭ꯔꯥ
ꯒ꯭ꯔꯦꯖꯨꯌꯦꯁꯔ
ꯒ꯭ꯔꯦꯖꯨꯌꯦꯁꯟ
ꯑꯥ
ꯀ ꯆꯍꯤ ꯀ꯭꯭ꯌꯥ ꯁꯨꯨꯔꯒꯦ ꯅꯪ ꯊꯕꯛ ꯇꯧꯔꯒ ꯂꯩꯕꯗꯨ
ꯑꯩꯗꯤ ꯂꯥꯁ ꯏꯌꯔ ꯈꯛꯇ ꯆꯪꯃꯛꯑꯦ ꯃꯃꯥꯡꯗ ꯑꯩꯒꯤ ꯏ ꯏꯃꯥꯟ ꯑꯩꯈꯣꯏ ꯈꯨꯟꯗꯒꯤ ꯏꯃꯥꯟꯅꯕꯤ ꯑꯃ ꯂꯩꯔꯝꯃꯦꯕ ꯃꯥꯗꯣ ꯂꯨꯍꯣꯡꯈ꯭ꯔꯕꯒꯤ ꯑꯩꯗꯣ ꯑꯁꯨꯝ ꯏꯝꯐꯥꯜ ꯂꯣꯝꯗ ꯑꯣꯖꯥ ꯑꯣꯏꯔꯝꯃꯦꯕꯀꯣ ꯏꯆꯥꯒ ꯕꯥꯔꯗꯦꯟ ꯑꯣꯏꯔꯝꯕꯗꯨꯗ ꯃꯥꯅ ꯑꯁꯤꯗ ꯑꯁꯤꯗ ꯑꯣꯏꯅ ꯂꯥꯛꯑꯣ ꯍꯥꯏꯕ ꯂꯥꯛꯀꯅꯦꯕ ꯂꯥꯛꯇꯗ ꯂꯥꯛꯑꯒ ꯑꯁꯤꯖꯤꯖꯨ ꯅꯛꯄꯅꯤꯅ ꯀꯣ ꯃꯥꯖꯨ ꯋꯥꯗꯦ ꯑꯗꯨꯅ
ꯑꯦ ꯆꯣꯊꯦ ꯆꯣꯊꯦꯁꯦ ꯆꯤꯔꯨꯒꯤ ꯆꯤꯔꯨꯒꯤ ꯇ꯭ꯔꯥꯏꯕꯅꯤꯀꯣ
ꯅꯠꯇꯦ
ꯑꯣ
ꯇꯨꯉꯥꯏꯔꯦ
ꯆꯤꯔꯨꯗꯁꯨ ꯂꯩꯕ꯭ꯔꯥ ꯆꯣꯊꯦꯖꯦ
ꯂꯩꯇꯦ
ꯑꯦ
ꯆꯤꯔꯨꯅ ꯆꯤꯔꯨ ꯃꯥꯒꯤ ꯇꯥꯏꯕ ꯂꯩꯔꯦꯅ
ꯑꯥ
ꯑꯩꯃꯣꯟꯅ ꯑꯩꯃꯣꯟ ꯃꯥꯒꯤ ꯇ꯭ꯔꯥꯏꯕ ꯑꯈꯣꯏ ꯆꯣꯊꯦ ꯆꯣꯊꯦ ꯃꯥꯒꯤ ꯇ꯭ꯔꯥꯏꯕꯅꯦ ꯇꯣꯉꯥꯟ ꯇꯉꯥꯟꯂꯦ
ꯑꯥꯎ ꯑꯩꯗꯤ ꯆꯣꯊꯦꯗꯣ ꯀ꯭ꯂꯥꯟꯒꯤ ꯃꯤꯃꯤꯡꯒ ꯍꯥꯏꯅꯤ ꯌꯨꯝꯂꯥꯛꯀꯤꯅꯤ ꯌꯨꯝꯂꯥꯛ ꯍꯥꯏꯕ꯭ꯔꯥ
ꯇ꯭ꯔꯥꯏꯞꯀꯤ ꯃꯃꯤꯡꯅꯦꯕ
ꯎꯝ ꯑꯩ ꯏꯃꯥꯟꯅꯕ ꯑꯃꯁꯨ ꯆꯣ ꯊꯦꯛꯂꯛꯑꯦ ꯑꯩꯗꯤ ꯆꯤꯔꯨꯒꯤ ꯇ꯭ꯔꯥꯏꯞꯇꯒꯤ ꯆꯣꯊꯦ ꯍꯥꯏꯅ ꯄꯤꯌꯂꯤꯒꯤ ꯃꯤꯡꯅ ꯍꯥꯏꯂꯛꯑꯦ
ꯀꯔꯤ ꯈꯨꯟꯗꯒꯤꯅꯣ
ꯑꯩ ꯑꯩꯅ ꯑꯩꯅ ꯍꯥꯏꯗꯨꯅꯤ ꯆꯤꯔꯨꯗꯒꯤꯔ ꯍꯥꯏ ꯂꯩꯌꯦ ꯍꯥꯏꯔꯒ
ꯑꯣꯍꯣ
ꯅꯪꯅ ꯍꯧꯖꯤꯛ ꯆꯣꯠꯊꯦꯁꯦ ꯇꯣꯡꯉꯥꯂꯦ ꯍꯥꯏꯕꯗꯒꯤ ꯑꯩ ꯃꯥꯏ ꯀꯗꯥꯏꯒꯤꯅꯣ ꯈꯪꯗ꯭ꯔꯦ
ꯅꯣꯏꯗꯤ ꯀꯩ ꯑꯩꯔꯣ ꯑꯁ ꯍꯧꯖꯤꯛꯀꯥꯟ ꯃꯥꯁꯇꯔ ꯇꯝꯃꯤꯗ
ꯐꯩꯌꯦ ꯇꯝꯍꯧꯔꯤꯗ ꯑꯈꯣꯏꯗꯤ ꯇꯝꯅꯤꯡꯉꯁꯨ ꯎꯄꯥꯥꯏ ꯂꯩꯇꯦꯗ
ꯀꯩꯒꯤ ꯎꯄꯥꯏ ꯂꯩꯇꯕ꯭ꯔꯥ ꯇꯝꯕ ꯌꯥꯏꯅ
ꯐꯦꯝꯂꯤꯗ ꯍꯦꯠ ꯑꯣꯏꯕꯅꯤꯅ ꯀꯔꯤ ꯎꯄꯥꯏ
ꯑꯣ ꯅꯪ ꯅꯪꯅ ꯈꯋꯥ꯭ꯏ ꯑꯍꯟ
ꯑ
ꯑꯗꯨꯗꯤ ꯈꯔ ꯍꯣꯏ ꯑꯍꯟꯁꯤꯡꯁꯦ ꯅꯨꯡꯗꯤ ꯅꯨꯡꯁꯤꯕꯅꯤ
ꯑꯗꯨꯅ ꯃꯈꯥ ꯂꯩꯕꯁꯤꯡꯗꯨ ꯌꯦꯡꯗꯕ ꯌꯥꯗꯕꯅꯤꯅ
ꯎꯝ ꯀꯌꯥ ꯂꯩꯒꯦ ꯅꯪꯒꯤ ꯃꯈꯥꯗ
ꯑꯅꯤ
ꯑꯦ ꯑꯅꯤꯈꯛꯇꯪꯕꯨꯖꯤ ꯀꯥꯏꯗꯦꯗ
ꯑꯣ ꯑꯅꯤꯈꯛꯇꯣ ꯃꯌꯨꯝ ꯄꯥꯟꯅꯈ꯭ꯔꯦ
ꯑꯁꯦꯡꯕꯔꯣ
ꯑꯥ ꯃꯌꯨꯝ ꯄꯥꯜꯂꯦ ꯅꯨꯄꯤ ꯊꯤꯅꯈ꯭ꯔꯦ ꯑꯗꯨ ꯐꯖ ꯂꯥꯏꯔꯤꯛ ꯇꯝꯃ ꯇꯝ ꯇꯝꯃꯒ ꯊꯕꯛꯁꯨ ꯐꯪꯍꯧꯗꯕꯒꯨꯝ ꯇꯧ ꯃꯌꯨꯝꯗꯣ ꯄꯥꯥꯟꯅꯔꯅꯤ ꯅꯨꯄꯤ ꯊꯤꯔꯕꯅꯤꯅ ꯑꯗꯨ ꯂꯥꯁꯇꯗꯤ ꯑꯈꯣꯏꯗ ꯇꯥꯔꯦ
ꯅꯨꯄꯥ ꯑꯅꯤꯔꯣ ꯅꯪꯒꯤ ꯃꯈꯥꯗ ꯂꯩꯕꯗꯨ
ꯑꯍ ꯅꯨꯄꯤꯅ ꯂꯥꯁꯅꯦ
ꯅꯨꯄꯤ ꯅꯨꯄꯤꯗꯤ ꯂꯩꯔꯤꯕ꯭ꯔꯥ
ꯂꯩꯇꯦ ꯃꯌꯨꯝ ꯄꯥꯟꯈ꯭ꯔꯦ
ꯅꯪꯗꯤ
ꯎꯝ ꯑꯩ ꯌꯨꯝ ꯄꯥꯅꯤꯡꯗ꯭ꯔꯦ
ꯃꯣꯏꯗꯤ ꯃꯣꯏꯗꯤ ꯄꯪ ꯄꯪ ꯀꯧꯔꯒ ꯑꯗꯨꯝ ꯄꯥꯅꯤꯡꯕꯅ
ꯎꯝ ꯑꯈꯣꯏꯗꯤ ꯌꯨꯝꯒ ꯄꯥꯟꯅꯤꯡꯗꯔꯦ ꯃꯣꯏ ꯎꯔꯒ
ꯑꯗꯨꯅꯤ ꯃꯣꯏꯅ ꯄꯥꯟꯈ꯭ꯔꯦ ꯑꯁ ꯅꯪ ꯅꯪ ꯅꯪꯁꯦ ꯈꯪꯗ꯭ꯔꯦꯗ ꯑꯋꯥꯕꯕꯁꯦ ꯅꯪꯉꯣꯟꯗ ꯇꯥꯏꯅꯔꯦ
ꯎꯝ ꯑꯃ ꯇꯧꯔꯁꯨ ꯑꯩꯉꯣꯟꯗ ꯍꯥꯏꯔꯛꯑꯅꯤ ꯑꯃ ꯇꯧꯔꯁꯨ ꯑꯩꯉꯣꯟꯗ ꯍꯥꯏꯔꯛꯑꯅꯤ
ꯆꯨꯝꯃꯦ ꯆꯨꯝꯃꯦ ꯑꯍꯟꯁꯤꯡꯁꯦ ꯑꯩꯈꯣꯏꯗꯁꯨꯈꯣꯏ ꯑꯍꯟ ꯑꯃ ꯂꯩꯌꯦ ꯋꯥꯗꯤ ꯌꯥꯝ ꯉꯥꯡꯗ꯭ꯔꯦ ꯄꯣꯠꯂꯨꯝꯁꯦ ꯌꯥꯝꯕ ꯃꯥꯜꯂꯦ ꯆꯨꯝꯃꯦ
ꯑꯗꯨꯝ ꯏꯁꯥꯒꯤ ꯋꯥꯔꯁꯨ ꯑꯗꯨꯝ ꯃꯅꯨꯡꯗ ꯂꯣꯜꯂ ꯊꯝꯕ
ꯑꯗꯨ ꯑꯗꯨ ꯐꯗꯤ ꯐꯠꯇꯕꯅꯤꯅꯦ
ꯎꯝ ꯑꯗꯨꯅꯁꯨ ꯂꯥꯏꯅꯥ ꯑꯣꯏꯔꯞ ꯄꯂꯦꯕ ꯃꯅꯨꯡꯗ ꯐꯨꯃ ꯊꯝ
ꯑꯗꯨꯅꯦ ꯇꯤꯟꯅꯕ ꯐꯖꯥꯕ ꯐꯖꯅꯥ ꯇꯤꯟꯅꯕ ꯑꯃꯗꯤ ꯂꯩꯒꯗꯧꯕꯅꯤꯗ
ꯎꯝ꯫ ꯑꯗꯨꯕꯨ ꯑꯃꯔꯛ ꯑꯃꯔꯛ ꯐꯣꯡꯗꯣꯛ ꯐꯣꯡꯗꯣꯛꯄ ꯃꯇꯝꯗꯗꯤ ꯑꯁ ꯒ ꯏꯁꯥꯅ ꯑꯁꯤ ꯇꯧꯅꯤꯡꯉꯤ ꯍꯥꯏꯔꯁꯨ ꯉꯝꯗꯦꯗꯅ ꯏꯁꯥꯗ ꯃꯣꯏ ꯂꯩꯔꯕꯅꯤꯅ ꯀꯔꯝꯃꯥꯏꯅ ꯇꯧꯔꯒꯨꯅꯤ ꯑꯩꯅ ꯑꯁꯤꯗ ꯅꯨꯡꯉꯥꯏꯅ ꯂꯩꯔꯁꯨ ꯃꯣꯏꯅ ꯑꯃꯨꯛ ꯃꯣꯏꯒꯤ ꯑꯋꯥꯕꯗꯨ ꯎꯔꯒ ꯉꯝꯗꯕꯒꯤꯅꯤꯅꯦ
ꯆꯨꯝꯃꯦ ꯃꯃꯥ ꯕꯕꯥꯗꯤ
ꯕꯕꯥꯗꯤ ꯂꯩꯇ꯭ꯔꯦ ꯃꯃꯥꯗꯤ ꯂꯩ
ꯅꯪ ꯅꯪ ꯅꯪꯅ ꯑꯗꯨꯒꯤ ꯑꯃꯨꯛ ꯌꯦꯡꯁꯤ ꯌꯦꯡꯉꯦ
ꯎꯝ꯫
ꯕꯣꯔꯗꯤ ꯅꯪꯉꯣꯟꯗ ꯂꯣꯏꯅ ꯆꯠ ꯂꯥꯛꯇꯣꯢꯅꯤꯀꯣ ꯌꯨꯝꯒꯤ
ꯎꯝ꯫
ꯅꯪꯒꯤ ꯅꯅꯥꯎ ꯅꯨꯄꯥꯗꯨ ꯑꯉꯥꯡ ꯂꯩꯈ꯭ꯔꯥꯕ꯭ꯔꯥ
ꯂꯩꯇꯦ
ꯂꯩꯇ꯭ꯔꯤꯉꯩꯗ ꯐꯖꯅꯥ ꯁꯦꯞ ꯇꯧꯕ ꯅꯨꯄꯥꯅꯤ
ꯍꯥ ꯏꯅꯥꯎ ꯏꯅꯥꯎꯅꯨꯄꯤꯒꯤ ꯑꯉꯥꯡ ꯑꯃ ꯑꯣꯏꯅ ꯌꯣꯛꯑꯦ
ꯑꯥꯏ ꯑꯥ ꯏꯅꯥꯎ ꯅꯨꯄꯤꯗꯨ ꯆꯍꯤ ꯀꯌꯥꯗ ꯂꯨꯍꯣꯡꯔꯦ ꯑꯗꯨꯗꯤ
ꯑꯌꯥꯝꯗ ꯆꯍꯤ ꯀꯨꯟ ꯑꯗꯨꯋꯥꯏꯗ ꯃꯌꯨꯝ ꯄꯥꯜꯂꯤꯗ
ꯎꯝ꯫ ꯃꯣꯏꯁꯤ ꯌꯨꯝ ꯄꯥꯟꯒꯦꯅ ꯈꯟꯗꯣꯛꯄꯗꯁꯨ ꯌꯥꯝꯅ ꯀꯃꯥꯏ ꯇꯧꯕ꯭ꯔꯥ ꯌꯥꯝ ꯈꯪꯗꯦ ꯌꯥꯝ ꯀꯜꯂꯦ ꯃꯣꯏꯁꯦ
ꯃꯤꯅꯥ ꯑꯩꯈꯣꯏꯒꯤ ꯎꯇ꯭ꯔꯥꯐ ꯂꯣꯏꯔꯒ ꯑꯈꫭꯏꯒꯤ ꯒ꯭ꯔꯥꯖꯨꯑꯦꯁꯟ ꯇꯝꯕꯒꯤ ꯑꯦꯗꯃꯤꯁꯟ ꯇꯧꯔꯨꯔꯒꯕꯨ ꯀꯗꯥꯏꯗꯒꯤ ꯀꯣꯂꯦꯖ ꯐꯥꯎ ꯆꯠꯇ꯭ꯔꯤꯉꯩꯗ ꯃꯌꯨꯝ ꯄꯥꯟꯕꯅ ꯍꯥꯜꯂꯦ ꯍꯨꯝ
ꯁꯥꯎꯅꯤꯡꯉꯕꯅꯤ ꯍꯥꯟꯅ ꯍꯥꯏꯕ ꯌꯥꯗ꯭ꯔꯣꯒ ꯇꯧꯔꯒ
ꯃꯌꯨꯝ ꯄꯜꯂꯥꯕꯅꯤꯅ ꯑꯥꯝ ꯀꯣꯂꯦꯖ ꯆꯠꯀꯦ ꯍꯥꯏꯕꯗꯨ ꯌꯥꯔꯔꯣꯏ ꯌꯥꯗ꯭ꯔꯥꯕꯅꯤꯅ ꯄꯩꯁꯥꯗꯣ ꯃꯥꯡꯉꯦꯗꯅ ꯑꯗꯨꯝ ꯑꯗꯨꯒꯗꯤ ꯃꯆꯥꯗꯣ ꯊꯝꯍꯧꯔꯦ ꯃꯆꯥꯗꯣ ꯊꯝꯍꯧꯔꯒ ꯑꯃꯨꯛ ꯑꯃꯗ ꯄꯥꯜꯂꯦ ꯃꯆꯥꯗꯨꯅ ꯑꯩꯈꯣꯏꯅ ꯌꯣꯛꯍꯧꯔꯦ
ꯀꯔꯤꯔ ꯑꯃꯨꯛ ꯌꯨꯝ ꯄꯥꯟꯈ꯭ꯔꯥꯕ
ꯑꯥꯎ
ꯑꯁ ꯑꯗꯨꯗꯤ ꯅꯪ ꯑꯉꯥꯡ ꯑꯍꯨꯝ ꯂꯣꯟꯕꯒ ꯆꯞ ꯃꯥꯟꯅꯔꯦ
ꯆꯞ ꯃꯥꯟꯅꯕꯅꯦ ꯍꯧꯖꯤꯛ ꯃꯥꯒꯤ ꯃꯆꯥꯅꯨꯄꯤꯗꯨꯁꯨ ꯏꯅꯥꯛꯇ ꯑꯗꯨꯝ ꯂꯩꯌꯦꯕ ꯌꯨꯝꯗ ꯂꯩꯔꯗꯤ ꯑꯗꯨꯅ ꯃꯥ ꯃꯥꯗꯣ ꯁ꯭ꯀꯨꯜ ꯂꯥꯏꯔꯤꯛ ꯑꯃꯨꯛ ꯇꯝꯍꯟꯕ ꯍꯧꯔꯦ ꯍꯧꯕꯗꯨꯗ ꯑꯗꯨꯗꯣ ꯑꯩꯈꯣꯏꯅ ꯑꯗꯨꯝ ꯊꯥꯔꯒ ꯂꯩꯔꯦ ꯃꯥ ꯌꯦꯡꯉꯒ ꯂꯩꯕꯅꯦ ꯍꯧꯖꯤꯛꯁꯦ
ꯃꯥꯁꯨ ꯅꯪꯕꯨ ꯌꯥꯝꯅ ꯊꯥꯒꯠꯅꯤꯡꯂꯒ ꯂꯩꯔꯕꯅꯤ
ꯎꯝ꯫
ꯅꯪꯁꯤꯁꯨ ꯌꯥꯝꯅ ꯑꯁ ꯊꯕꯛ ꯀꯟꯕ ꯑꯃꯅꯤꯅꯦ
ꯑꯩꯗꯤ ꯁꯤꯗ ꯆꯥꯔꯒ ꯇꯨꯝꯃꯒ ꯑꯁ ꯆꯥꯔꯒ ꯇꯨꯝꯃꯒ ꯂꯩꯕ ꯅꯨꯡꯉꯥꯏ
ꯌꯥꯝ ꯐꯩꯌꯦ ꯅꯪꯗꯤ꯫
ꯎꯝ
ꯑꯗꯨ ꯂꯨꯍꯣꯡ ꯂꯨꯍꯣꯡꯗ꯭ꯔꯤꯉꯩꯗ꯫ ꯄꯣꯠꯂꯨꯝꯁꯦ ꯋꯥꯈ꯭ꯔꯕꯅꯤꯅ ꯅꯪꯕꯨ ꯂꯧꯕ ꯅꯨꯄꯥꯗꯤ ꯗꯥꯥꯎ ꯌꯥꯕꯅꯤ꯫
ꯎꯝ ꯗꯥꯎ ꯌꯥꯒꯅꯤ꯫ ꯑꯩꯅ ꯌꯨꯝ ꯄꯥꯅꯤꯡꯗꯦ꯫
ꯌꯨꯝ ꯄꯥꯅꯤꯡꯕꯒꯤ ꯋꯥꯈꯜ ꯃꯆꯦꯠ ꯐꯥꯎ ꯊꯣꯛꯇꯦ꯫ ꯃꯣꯏꯅ ꯆꯍꯤ ꯍꯥꯏꯕꯗꯤ ꯃꯤ ꯂꯩꯔꯤꯗꯅ ꯑꯩꯈꯣꯏ ꯅꯨꯄꯤꯒꯤ ꯆꯍꯤ ꯃꯇꯥꯡ ꯍꯥꯏꯕꯁꯤꯗꯤ꯫ ꯇ꯭ꯋꯦꯟꯇꯤ ꯇ꯭ꯋꯦꯟꯇꯤ ꯋꯥꯟ ꯍꯥꯏꯕꯁꯤꯗꯤ ꯍꯥꯏꯕꯗꯤ ꯑꯀꯣ ꯉꯥꯎꯕ ꯃꯇꯝ ꯑꯩꯠꯇꯤꯟ ꯅꯥꯏꯟꯇꯤꯟ ꯑꯗꯨꯋꯥꯏꯁꯦ ꯉꯥꯎꯕ ꯃꯇꯝꯗ ꯌꯨꯝ ꯄꯥꯅꯤꯡꯕꯒꯤ ꯏꯍꯨꯜ ꯐꯥꯎꯔꯛꯄ ꯑꯗꯨꯝ ꯂꯩꯌꯦꯗꯅ꯫ ꯑꯩꯉꯣꯟꯗꯅ ꯑꯗꯨ ꯃꯆꯦꯠ ꯐꯥꯎ ꯂꯩꯇꯕ꯫ ꯋꯥꯈꯟꯁꯤꯗ ꯈꯜꯂꯦꯕ ꯌꯨꯝ ꯄꯥꯜꯂꯒ ꯑꯩꯁꯦ ꯀꯔꯤ ꯇꯧꯒꯦꯔꯥ꯫ ꯏꯋꯥꯁꯤꯅ ꯑꯩꯅ ꯌꯨꯝ ꯄꯥꯟꯒꯅꯤ ꯄꯥꯜꯂ ꯀꯥꯟꯗ ꯀꯔꯤꯒꯨꯝꯕ ꯏꯋꯥ ꯐꯕ ꯑꯣꯏꯔꯗꯤ ꯐꯔꯦ ꯐꯠꯇꯕ ꯑꯃ ꯊꯦꯡꯅꯔꯗꯤ ꯑꯩꯁꯦ ꯀꯌꯥꯃꯨꯛ ꯋꯥꯒꯦꯔ ꯑꯁꯨꯝꯕ ꯈꯟꯕꯗꯣ ꯈꯟꯕ ꯀꯥꯟꯗꯅꯦ ꯌꯨꯝꯁꯦ ꯄꯥꯟꯅꯤꯡꯂꯛꯇꯕ꯫
ꯈꯜꯂꯗꯤ ꯁꯣꯂꯨꯁꯟ ꯂꯩꯔꯣꯏ ꯑꯗꯨꯒ ꯄꯥꯜꯂꯒ ꯈꯟꯃꯤꯟꯅꯔꯗꯤ ꯊꯣꯛꯀꯅꯤ꯫ ꯑꯩꯒꯤꯗꯨ ꯇꯨꯋꯦꯜꯐ ꯈꯔ ꯃꯤꯅꯤꯠꯁꯦ ꯇꯨꯋꯜꯐ ꯈꯔ ꯍꯦꯜꯂꯗꯤ ꯑꯗꯨꯝ ꯃꯊꯟꯇ ꯀꯛꯑꯦ꯫
ꯇꯧꯕꯅꯦ ꯃꯣꯏ ꯃꯤꯅꯤꯠ ꯂꯣꯏꯕꯒꯤꯅꯦ꯫